ꯍꯜꯂꯣ ꯇꯕ꯭ꯔꯣ
ꯇꯥꯏꯌꯦ ꯇꯥꯏꯌꯦꯁ ꯋꯥꯔꯦꯗ ꯋꯥꯔꯦꯗ ꯊꯕꯛꯁꯦ ꯆꯤꯟꯃꯟꯗꯅ
ꯍꯨꯃꯥꯡ ꯁꯧꯕꯁꯤꯗ
ꯁꯥꯗꯣ ꯁꯥꯕꯀꯣ ꯑꯗꯨꯗ ꯑꯩꯁꯦ ꯗꯤꯄꯥꯔꯠꯃꯦꯟꯒꯤ ꯊꯕꯛꯇꯣ ꯌꯥꯝ ꯆꯤꯟꯕ
ꯎꯝ
ꯑꯗ ꯑꯗꯨꯝ ꯊꯣꯛꯂꯛꯄ ꯑꯦ ꯑꯦꯛꯖꯥꯝ ꯍꯧꯖꯤꯛ ꯁꯦꯀꯦꯟꯒ ꯐꯣꯔꯠꯀ ꯁꯤꯛꯁꯀꯗꯤ ꯑꯦꯛꯖꯥꯝ ꯂꯣꯏꯈ꯭ꯔꯦꯕ
ꯎꯝ
ꯑꯗꯨꯒ ꯑꯩꯠ ꯁꯦꯃꯤꯁꯇꯔꯒꯤꯗꯤ ꯍꯧꯖꯤꯛ ꯀꯩꯅꯣ ꯇꯧꯔꯤ ꯀ꯭ꯂꯥꯁ ꯇꯧꯔꯤ ꯗꯦꯠ ꯇꯨꯗꯒꯤꯔ ꯀꯩꯅꯣ ꯑꯦꯛꯖꯥꯝ ꯍꯧꯗꯣꯏꯅꯤ
ꯑꯣ ꯑꯩ ꯀꯨꯏꯗ꯭ꯔꯤꯅꯦ ꯑꯗꯨꯗꯤ
ꯀꯨꯏꯗ꯭ꯔꯦ ꯑꯗꯨꯒ ꯇ ꯇꯛꯄꯁꯦ ꯁꯦꯂꯦꯕꯁꯀꯤ ꯈꯟꯅꯔꯤꯉꯩꯗ ꯊꯦꯡꯅ ꯍꯧꯋꯦꯕ ꯀ꯭ꯂꯥꯁꯇꯧ ꯑꯗꯨꯅ ꯍꯧꯖꯤꯛ ꯑꯣꯖꯥꯈꯩ ꯌꯦꯁ ꯀ꯭ꯂꯥꯁ ꯃꯅꯥꯕ
ꯁꯥꯠꯃ ꯑꯣ ꯑꯩ ꯉꯥꯏꯍꯥꯛ ꯈꯣꯡꯗ꯭ꯔꯨꯝ ꯁꯦꯝꯃꯝꯕꯅꯦ ꯅꯨꯡꯗꯥꯡꯒꯤ ꯍꯤꯟꯖꯥꯡ ꯀꯩ ꯊꯣꯡꯁꯤꯒꯦ ꯑꯗꯣ ꯑꯩꯈꯣꯏ ꯃꯥꯗ ꯊꯝꯂꯝꯝꯃꯦ ꯅꯪ ꯐꯣꯟꯜ ꯂꯥꯛꯑꯦ ꯉ ꯉꯍꯥꯛꯇꯪ ꯋꯥꯔꯤ ꯁꯥꯟꯅꯔꯨꯒꯦꯅ ꯑꯩꯈꯣꯏ ꯆꯦ ꯃꯆꯥꯗꯁꯨ ꯃꯈꯨꯠ ꯁꯟꯒ ꯆꯞ ꯃꯥꯟꯅꯖꯅꯤ ꯃꯥ ꯁꯦꯟꯅꯕꯗ ꯑꯩꯈꯣꯏ ꯃꯥꯁꯦ ꯃꯌꯥꯡ ꯀꯪꯉꯦ ꯋꯥꯔꯕ ꯏꯁꯧ ꯂꯥꯡꯉꯤꯕ ꯑꯗꯨꯒꯤ
ꯎꯝ ꯑꯉꯥꯡ ꯁꯦꯟꯅꯕꯅ ꯍꯦꯟꯅ ꯋꯥꯏ ꯍꯥꯏꯕꯅꯤ ꯑꯗꯨꯅꯦ ꯑꯉꯥꯡ ꯑꯃꯅ ꯇꯧꯕ ꯊꯕꯛꯇꯣ ꯑꯍꯜꯅ ꯁꯨꯝ ꯇꯧꯕꯗꯅꯦ ꯑꯍꯟꯕ ꯇꯧ ꯉꯝꯗꯦ ꯍꯥꯏꯗꯣ
ꯃꯥꯅꯤꯅꯦ ꯑꯩꯈꯣꯏꯗꯤ ꯀꯔꯥꯏꯗꯒꯤ ꯑꯩꯈꯣꯏꯆꯦꯁꯨ ꯋꯥꯗꯅꯅꯦ ꯃꯥꯁꯨ ꯁꯥꯎꯔꯛꯑꯦ ꯑꯉꯥꯡꯗꯣ ꯈꯨꯜꯇꯣ ꯂꯦꯡꯃꯟꯗꯅ ꯀꯅꯥꯏ ꯈꯨꯂꯦꯡ ꯇꯦꯕ
ꯎꯝ
ꯀꯥꯢꯗꯒꯤ ꯏꯁꯤꯡ ꯑꯃꯃꯨꯛ ꯄꯥꯏꯔꯛꯀꯅꯤ ꯑꯃꯨꯛ ꯑꯃꯃꯨꯛ ꯄꯥꯏꯔꯅꯤ ꯑꯃꯃꯨꯛ ꯄꯔꯅꯤ ꯑꯗꯩ ꯑꯩꯈꯣꯏ ꯊꯣꯏ ꯏꯕꯥꯏꯅꯤꯁꯦꯃꯨꯛ ꯈꯔ ꯑꯃꯨꯛ ꯊꯣꯛ ꯌꯨꯝꯗꯒꯤ ꯆꯠꯊꯣꯛꯄ ꯉ ꯉꯍꯥ ꯑꯃꯨꯛ ꯆꯠꯊꯣꯛ ꯈꯣꯠꯇꯣꯛ ꯇꯧꯕꯅꯤ ꯃꯣꯏ ꯑꯅꯤꯗꯤ ꯑꯌꯥꯝꯕ ꯃꯇꯝꯗ ꯌꯨꯝꯗ ꯁꯨꯝ ꯂꯩꯅꯤꯗꯣ ꯑ ꯌꯨꯝꯗ ꯂꯩ ꯑꯣꯏꯕꯅꯤꯅ ꯃꯣꯏꯗꯗꯤ ꯃꯣꯏ ꯗꯨꯝꯁꯦꯟꯅꯕ ꯇꯉꯥꯏ ꯐꯗꯦꯗꯅ ꯑꯅ ꯋꯥꯠꯔꯛꯑꯕꯅꯤꯅ ꯁꯥꯎꯔꯛꯏꯕ ꯅꯥ ꯐꯔꯛꯄꯗ ꯉꯥꯏꯔꯤ ꯍꯥꯏꯗꯅ ꯍꯌꯦꯡꯗꯣ ꯑꯩ ꯗꯤ ꯕꯦꯠꯀꯤ ꯟꯇꯚꯌꯨ ꯂꯩ ꯀꯩ ꯕꯩꯕꯥ ꯂꯩꯌꯦ
ꯀꯔꯤ ꯀꯔꯤꯕꯨ ꯍꯪꯗꯣꯏꯖꯥꯠꯅꯣ
ꯈꯪ
ꯑꯗꯨꯕꯨꯗꯤ ꯅꯪꯅ ꯄꯤꯔꯤꯕ ꯄ꯭ꯔꯖꯦꯟꯇꯦꯁꯟꯗꯨꯒꯤ ꯃꯇꯨꯡ ꯏ ꯗꯧ ꯃꯥꯜꯂꯦ
ꯑꯗꯣ ꯑꯩꯁꯨ ꯈꯪꯗꯦ ꯍꯪꯕꯁꯦ ꯑꯩꯅ ꯂꯧꯔꯤꯕ ꯁꯞꯖꯦꯛꯇꯨꯒꯤ ꯇꯣꯄꯤꯛꯀꯤ ꯃꯇꯥꯡꯗ ꯁꯕꯖꯦꯛꯇꯨꯒꯤ ꯃꯇꯥꯡꯗ ꯍꯪꯉ ꯗꯣꯔꯤꯕꯔꯥ ꯅꯠꯇ꯭ꯔꯒꯅ ꯑꯗꯨꯝ ꯏꯆꯝ ꯆꯝꯅ ꯃꯣꯏꯅ ꯍꯪꯕ ꯌꯥꯕ ꯀꯣꯏꯁꯟ ꯑꯗꯣ ꯀꯩꯅꯣꯒꯤ ꯕꯩꯔꯥ ꯕꯣꯁꯀꯤꯁꯤꯗꯤ ꯑꯩꯈꯣꯏꯅ ꯁꯤꯃ ꯍꯪꯅꯤ ꯍꯥꯏꯕꯒꯤ ꯁꯨꯝꯕꯗꯤ
ꯇꯦ ꯂꯩꯇꯦ ꯂꯩꯇꯦ ꯎꯝ ꯈꯤꯇꯪ ꯃꯤ ꯗꯣ ꯋꯥ ꯉꯥꯡ ꯑꯣꯖꯥ ꯍꯣꯏ ꯑꯣꯖꯥ ꯑꯣꯏꯕ ꯍꯥꯏꯁꯦ ꯍꯌꯦꯡ ꯋꯥ ꯉꯥꯡ ꯇꯨꯏꯗꯅ ꯑꯗꯨꯒꯨꯝꯕ ꯋꯥ ꯉꯥꯡꯕꯒꯤ ꯏꯁꯀꯤꯜꯒꯨꯝꯕ
ꯑꯥ
ꯑꯗꯨꯒꯨꯝꯕꯗ ꯈꯤꯇꯪ ꯌꯦꯡꯉꯒ ꯂꯣꯏꯔꯅꯤꯗ
ꯀꯣꯏꯁꯟ ꯍꯪꯉꯒ ꯚꯥꯔꯠꯀꯤ ꯄ꯭ꯔꯥꯏꯝ ꯃꯤꯅꯤꯁꯇꯔ ꯀꯅꯥꯅꯣ ꯑꯗꯨ ꯀꯅꯥꯅꯣ ꯈ꯭ꯋꯥꯏꯗꯒꯤ ꯋꯥꯡꯕ ꯆꯤꯡ ꯀꯩꯅꯣ ꯑꯗꯨꯒꯤ ꯍꯪꯉꯔꯣꯏꯕ
ꯎꯝ ꯍꯪꯗꯦ ꯑꯩꯈꯣꯏ ꯏꯅꯥꯎꯄꯤꯅ ꯏꯇꯥꯒꯤꯗ ꯆꯪꯉꯨꯗꯣ ꯑꯗ ꯑꯩꯈꯣꯏ ꯀꯩ ꯂꯝꯝꯗꯏꯅꯣ ꯍꯪꯀꯥꯟꯗ ꯇꯈꯦꯜꯗꯩꯅ ꯍꯥꯏꯔ ꯀꯥꯟꯗ ꯅꯪ ꯇꯈꯦꯜꯒꯤ ꯈꯦꯜꯂꯣꯏ ꯂꯣꯡꯃꯥꯏꯒꯤ ꯃꯔꯝꯗ ꯅꯪ ꯀꯩꯀꯩ ꯈꯪꯉꯤ ꯍꯥꯏꯔꯛꯎꯅ ꯍꯥꯏ ꯀꯥꯟꯗ ꯑꯩꯈꯣꯏꯅ ꯊꯦꯡꯈꯣꯡ ꯐꯝꯕꯥꯜ ꯀꯥꯕꯗ ꯇꯝꯕꯅꯦꯕ ꯑꯩꯈꯣꯏ ꯑꯦꯝ ꯃꯦꯗ ꯑꯗꯨꯒꯤ ꯑꯗꯣ ꯁꯦꯜꯂꯣꯏ ꯂꯣꯡꯃꯥꯏ ꯅꯨꯄꯤ ꯂꯧꯔꯝꯃꯤ ꯄꯤꯇ ꯉꯥ ꯂꯧꯕꯩ ꯋꯥꯔꯤꯗꯣ ꯑꯗꯣ ꯐꯖꯟ ꯂꯤꯔꯝꯃꯦꯌꯦ ꯄꯤꯇ ꯉꯥꯒꯤꯗꯣ
ꯑꯣ ꯑꯁ ꯑꯩ ꯑꯩꯗꯤ ꯌꯥꯝ ꯇꯜꯂꯛꯑꯕꯅꯦ ꯑꯩꯗꯤ ꯍꯥꯏ ꯑꯩꯗꯤ ꯑꯩꯈꯣꯢ ꯊꯣꯏꯗ ꯍꯪꯉꯤ ꯌꯨꯅꯤꯐꯣꯝ ꯅꯥꯗꯣꯏꯔꯣ ꯅꯥꯗ꯭ꯔ ꯑꯩ ꯃꯣꯏ ꯃꯣꯏꯒꯤꯗꯤ ꯅꯥꯕ ꯃꯥꯜꯂꯦꯅꯦ ꯑꯦꯝ ꯌꯨꯒꯤꯗꯤ ꯅꯥꯏꯗꯕ꯭ꯔꯥ ꯀꯩꯅꯣꯝ
ꯑꯦꯝ ꯌꯨꯒꯤ ꯅꯥꯏ ꯀꯩꯅꯣꯍꯦ ꯅꯣꯏ ꯊꯣꯏ ꯇꯝꯕꯗꯣ ꯏꯁꯀꯨꯜ ꯎꯝ ꯇꯥꯢꯒ
ꯑꯦ ꯅꯣꯢ ꯅꯅꯥꯎꯄꯤꯖꯨ ꯇꯥꯢ ꯌꯥꯟꯕ꯭ꯔꯣ
ꯈꯣꯏ ꯅꯥꯎꯕꯩꯗꯤ ꯇꯥꯢ ꯌꯥꯎꯗꯦꯕꯀꯣ ꯅꯦꯍꯔꯨ ꯀꯣꯂꯦꯔꯗꯣ ꯑꯗꯨꯏ ꯈꯨꯇꯨꯗ ꯇꯨꯏꯕ ꯃꯣꯏ ꯗꯒꯤ ꯁ꯭ꯀꯨꯟꯗꯩ ꯑꯗꯨꯝ ꯐꯤꯗꯛ ꯂꯧꯗꯣꯢꯅꯦꯕ ꯐꯅꯦꯛꯁꯨ ꯃꯣꯏꯗꯩ ꯑꯗꯨꯝ ꯄꯤꯔꯛꯀꯅꯤ ꯐꯅꯦꯛ ꯑꯅꯤ ꯐꯨꯔꯤꯠꯁꯨ ꯑꯅꯤ ꯇꯨꯕ ꯀꯣꯟꯅꯕꯩ ꯐꯤꯗꯛ ꯄꯤꯔꯛꯄꯅꯦꯕ
ꯑꯥ ꯑꯥ ꯑꯦꯗꯃꯤꯁꯟ ꯇꯧꯕ ꯅꯨꯃꯤꯠꯇ ꯑꯗꯨꯝ ꯄꯤꯗꯣꯔꯤꯕ꯭ꯔꯣ
ꯑꯦ ꯗ꯭ꯔꯦꯁꯀꯤ ꯑꯃꯨꯛ ꯂꯧ ꯍꯣꯏ ꯗ꯭ꯔꯦꯁꯀꯤ ꯑꯃꯨꯛ ꯄꯩꯁꯥ ꯇꯣꯡꯉꯥꯟꯅ
ꯑꯣ ꯗ꯭ꯔꯦꯁꯀꯤ ꯑꯃꯨꯛ ꯇꯣꯡꯉꯥꯟ ꯑꯗꯨ ꯄꯨꯂꯞ ꯅꯠꯇꯕꯥ
ꯑꯝ ꯑꯗꯒꯤ ꯂꯥꯏꯕ꯭ꯔꯦꯔꯤꯒꯤ ꯐꯣꯝ ꯂꯧꯕ ꯑꯗꯨ ꯂꯧꯕ ꯀꯥꯏ ꯄꯩꯁꯥꯅ ꯊꯣꯡ ꯈꯔꯗꯤ ꯁꯥꯔꯅꯤ
ꯑꯣ ꯍꯣꯏꯅꯦ ꯄꯩꯁꯥꯅ ꯊꯣꯡ ꯁꯥꯔꯒ ꯂꯥꯛꯑꯣ ꯍꯥꯏꯕꯅꯤꯅꯦ ꯕ꯭ꯔꯤꯁꯇꯣ ꯂꯟꯕꯗꯣ ꯉꯁꯥꯏꯒꯤ ꯊꯣꯡꯗꯣ ꯈꯔ ꯁꯥꯎ ꯍꯥꯏꯕꯅꯦꯕ ꯄꯩꯁꯥꯗꯨꯅ ꯏꯁ ꯑꯗꯨꯗꯤ ꯑ ꯀꯩꯅꯣ ꯁꯦꯟꯒꯤ ꯃꯊꯧ ꯉꯥꯛꯇ ꯇꯥꯔꯦꯅꯦ ꯑꯌꯥꯝꯕꯅ ꯑꯦꯝ ꯌꯨꯗ ꯇꯧꯕꯅꯤꯗ ꯅꯣꯏꯗꯤ ꯒꯣꯔꯃꯦꯟꯒꯤ ꯃꯣꯏꯗꯤ ꯒꯣꯔꯃꯦꯟꯒꯤ ꯀꯩ ꯑꯣꯏꯕꯅꯤꯅ ꯈꯣꯏ ꯅꯥꯎꯕꯤꯍꯣꯏꯗꯤ ꯊꯣꯏꯅꯗꯤ ꯄꯩꯁꯥ ꯌꯥꯝ ꯇꯤꯡꯒꯤꯗꯦꯕ ꯃꯣꯏꯗꯤ ꯇꯤꯡꯗꯤꯌꯦ ꯑꯗꯣ ꯄꯩꯁꯥꯁꯨ ꯏꯆꯪ ꯆꯪꯒꯤꯗꯦꯗꯅ ꯖꯣꯕ ꯂꯥꯎꯅ ꯄꯨꯊꯣꯛꯄꯗ ꯁꯤꯗꯤ ꯌꯥꯝꯃꯤꯍꯦ ꯌꯥꯕꯗꯤ ꯂꯥꯈ ꯑꯃ ꯃꯈꯥꯏ ꯅꯠꯇꯦ ꯂꯥꯛ ꯑꯝ ꯃꯈꯥꯏ ꯑꯌꯦ ꯂꯥꯛ ꯑꯃ ꯀꯌꯥꯅꯣꯝꯗꯤ ꯌꯧ ꯃꯥꯜꯂꯦꯕ ꯄ꯭ꯔꯥꯏꯚꯦꯠꯁꯨ ꯑꯣꯏꯕꯅꯤꯅꯀꯣ ꯑꯗꯣ ꯌꯧꯗꯣꯏꯅꯦ ꯌꯧꯕꯗꯨꯗ ꯑꯗꯨ ꯈꯛ ꯗꫭꯏꯅꯤ ꯑꯍꯦꯟꯕ ꯉꯥꯛꯇꯒꯤ ꯁꯔꯨꯛ ꯉꯥꯛꯇꯅꯦ ꯄꯩꯁꯥ ꯆꯪꯉꯛꯄꯒꯤ ꯅꯠꯇ꯭ꯔꯥ ꯑꯗꯨꯃꯥꯏꯅ ꯇꯧꯗꯣꯏꯅꯦ ꯑꯗꯨꯕꯨ ꯍꯣꯏ ꯇꯝꯊꯣꯛꯎꯔꯕꯅꯤꯅ ꯃꯥꯏ ꯑ ꯇꯝꯍꯧ ꯇꯝꯊꯣꯛꯈ꯭ꯔ
ꯀꯅꯥꯒꯨꯝꯕ ꯑꯃꯗꯤ ꯈꯟꯕ ꯉꯝꯗꯗꯅ ꯂꯩꯍꯧꯗꯣꯏꯅꯦꯕ ꯀꯩꯝ ꯈꯜꯂꯨꯅꯣꯕ ꯑꯗꯨꯅ
ꯎꯝ ꯑꯩꯗꯤ ꯀꯌꯥ ꯄꯥꯝꯕꯒꯤꯗꯤ ꯄꯥꯝꯕꯗꯤ ꯑꯣꯏꯗꯦꯕꯀꯣ ꯕꯤꯗꯥꯄꯇꯤ ꯃꯥꯅꯦ ꯃꯥꯅꯦ ꯑꯗꯣ ꯏꯟꯇꯔꯦꯁ ꯌꯥꯝ ꯀꯟꯅ ꯂꯩꯔꯨꯕꯗꯤ ꯑꯣꯏꯗꯕ ꯑꯗꯨ ꯇꯧꯕ ꯑꯣꯏꯅ ꯁꯨꯝ ꯑꯣꯖꯥ ꯑꯃ ꯑꯣꯏꯇꯥꯥꯔꯒꯗꯤ ꯇꯉꯥꯏ ꯐꯗꯅ ꯃꯗꯨ ꯆꯪꯉꯤꯗꯅ ꯑꯗ ꯌꯥꯎꯗꯕ ꯌꯥ ꯅ ꯄꯣꯠ ꯑꯣꯏꯕꯅꯤꯅ ꯑꯩ ꯇꯝꯅꯤꯡꯗ꯭ꯔꯁꯨ ꯄꯥꯝꯖꯗ꯭ꯔꯒꯁꯨ ꯏꯁꯥꯅ ꯑꯗꯨꯝ ꯇꯝꯗꯣꯏꯅꯦꯕ ꯑꯩꯁꯦ ꯑꯈꯣꯏ ꯊꯣꯏꯅꯒ ꯑꯁ ꯃꯥꯅ ꯍꯥꯟꯅ ꯇꯝꯕ ꯃꯇꯝꯗ ꯑꯩ ꯑꯗꯨꯝ ꯌꯥꯎꯔꯁꯨ ꯌꯥꯏꯌꯦꯅ ꯑꯩ ꯌꯥꯎꯕꯕꯨꯗꯤꯀꯣ ꯃꯥꯅ ꯇꯝꯃꯤ ꯃꯇꯝꯗꯨ ꯃꯥ ꯗꯤ ꯍꯥꯏꯖꯩꯌꯦꯕ ꯆꯦ ꯅꯪꯖꯨ ꯇꯧꯍꯧꯖꯤꯅꯦ ꯑꯩꯒ ꯄꯨꯟ ꯄꯨꯟ ꯇꯩꯏꯉꯥꯏꯗ ꯏꯁ ꯑꯩꯅ ꯇꯝꯗꯨꯗ ꯑꯁ ꯑꯩ ꯇꯜꯂꯤ ꯗ ꯅꯪ ꯕꯦꯠ ꯅꯨꯡ ꯇꯧꯕꯒꯗꯣ ꯑꯩ ꯀꯩꯁꯨ ꯀꯩꯅꯣ ꯇꯧꯅꯤꯡꯗꯦ ꯀꯥꯏꯅ ꯑꯩꯅ ꯎꯔꯨ ꯂꯩꯗꯍꯧꯕ ꯍꯥꯏꯇꯥꯔꯦꯅꯦ ꯑꯗ ꯀꯣꯟꯅ ꯁꯨꯃꯥꯏ ꯁꯨꯃꯥꯏꯅ ꯇꯧꯔꯛꯀꯅꯤ ꯗꯨꯗꯤ ꯊꯕꯛ ꯑꯣꯖꯥꯒꯤ ꯀꯩ ꯄ꯭ꯔꯥꯏꯚꯦꯠꯀꯤ ꯁ꯭ꯀꯨꯜ ꯑꯃꯗ ꯆꯪꯕꯗ ꯑꯝꯇ ꯌꯥꯗ꯭ꯔꯦ ꯕꯦꯠ ꯗꯥꯏꯠ ꯌꯥꯎꯗ꯭ꯔꯗꯤ ꯍꯦꯛ ꯆꯪꯉꯨꯕꯗꯅꯦ ꯕꯦꯠ ꯗꯥꯏꯠ ꯂꯣꯏꯔꯕ꯭ꯔꯥ ꯕꯦꯠ ꯅꯠꯇ꯭ꯔꯒ ꯗꯥꯏꯠ ꯂꯣꯏꯔꯕ꯭ꯔꯥ ꯁꯤꯒꯤ ꯋꯥꯍꯪ ꯑꯪꯁꯦ ꯍꯥꯟꯅ ꯂꯣꯏ ꯍꯪꯉꯦ ꯑꯍꯥꯟꯕꯗ ꯑꯗꯨ ꯌꯥꯎꯗ꯭ꯔꯗꯤ ꯅꯦ ꯐꯟꯌꯥꯝ ꯀꯩꯅꯣ ꯇꯧꯔꯁꯨ ꯌꯥꯗꯤꯌꯦꯅ ꯑꯗꯨꯝ ꯍꯥꯏꯔꯛꯑꯦ ꯑꯗꯨꯅꯤ ꯇꯧꯔꯤꯁꯦ ꯑꯗꯣ ꯅꯣꯏꯅ ꯑꯃꯨꯛ ꯔꯤꯁꯔꯁ ꯇꯧꯒꯤꯕꯅꯤꯅ ꯔꯤꯁꯔꯁ ꯇꯧꯔꯒ ꯖꯦ ꯑꯥꯔ ꯑꯦꯐ ꯅꯦꯠ ꯅꯨꯡ ꯖ ꯑꯥꯔ ꯑꯦꯐ ꯊꯥꯅꯔꯒ ꯇꯧꯅꯈꯤꯕꯅꯤꯅ ꯑꯗꯨꯅ ꯃꯨꯛ ꯐꯔꯦꯗꯅ ꯑꯗꯨꯅꯤ ꯈꯪꯗꯦ ꯑꯩꯁꯨ ꯇ꯭ꯔꯥꯏ ꯇꯧꯁꯜꯂꯅꯤ ꯑꯗꯨꯒ ꯌꯦꯡꯉꯒꯦ ꯍꯌꯦꯡ ꯇꯝꯃꯀꯥꯟꯗꯕꯨꯗꯤ ꯑꯗꯨꯝ ꯄꯪꯅꯨꯡꯗ ꯑꯗꯨꯝ ꯅꯨꯡꯉꯥꯏ ꯍꯥꯏ ꯑꯈꯣꯏ ꯊꯣꯏꯅꯕꯨꯗꯤ ꯃꯥ ꯍꯥꯟꯅ ꯇꯝꯃꯕꯅꯤꯅꯀꯣ ꯌꯥꯝ ꯅꯨꯡꯉꯥꯏꯕꯅꯤ ꯂꯥꯏꯛ ꯇꯝꯕ ꯑꯥꯏꯅ ꯌꯥꯝ ꯋꯥꯗꯅ ꯍꯦꯛꯇ ꯀꯩꯅꯣ ꯇꯧꯗꯧ ꯅꯠꯇꯦ ꯍꯥꯏꯔꯤꯕ ꯃꯥꯥ ꯑꯩꯉꫭꯟꯗꯕꯨꯗꯤ ꯉꯥꯡꯉꯤ ꯑꯩꯅ ꯀꯃꯥꯏ ꯀꯃꯥꯏ ꯇꯧꯋꯤ ꯕꯦꯠ ꯇꯧꯕꯗꯣꯅ ꯁꯨꯝ ꯍꯪꯕ ꯍꯥꯏꯇꯥꯔꯦ ꯃꯉꯣꯟꯗ ꯑꯥ ꯀꯅꯣ ꯃꯣꯏꯅ ꯇꯝꯃꯛꯄ ꯃꯇꯝꯗꯅ ꯑꯗ ꯈꯪꯗꯦ ꯕꯤꯗꯥꯞꯇꯤ ꯑꯩꯖꯨ ꯑꯗꯣ ꯅꯣꯏꯗꯤ ꯔꯤꯁꯔꯁ ꯇꯧꯕꯗ ꯅꯣꯏꯗꯤ ꯇꯣꯄꯤꯛ ꯑꯃꯗ ꯀꯩꯒꯨꯝꯕ ꯑꯝꯗ ꯇꯣꯉꯥꯟꯅ ꯃꯠ ꯇꯝꯒꯤꯕꯅꯤꯅ ꯇꯧꯒꯤꯕꯅꯤ ꯆꯍꯤ ꯃꯔꯤ ꯃꯉꯥ ꯆꯪꯉꯖꯨ ꯉꯁꯥꯏꯒꯤ ꯑꯗꯨꯗꯤ ꯑꯗꯨꯝ ꯂꯥꯏꯔꯤꯛ ꯇꯝꯕ ꯑꯣꯏꯔꯒꯁꯨ ꯅꯣꯏꯗꯗꯤ ꯑꯗꯨꯒꯤ ꯄꯣꯠꯇꯨꯅ ꯇꯣꯉꯥꯟꯕꯝ ꯑꯣꯏꯔꯦꯗꯅ
ꯎꯝ
ꯃꯔꯤ ꯆꯪ ꯒꯦꯔꯥ ꯃꯉꯥ ꯆꯪꯒꯦꯔꯥ ꯅꯠꯇ꯭ꯔꯥ ꯑꯗꯨ ꯁꯤꯅ ꯑꯃꯨꯛ ꯇ꯭ꯔꯦꯅꯤꯡꯒꯨꯝꯕꯝ ꯇꯧꯕꯅꯦꯕ
ꯎꯝ
ꯑꯗꯨꯒ ꯑꯦꯃꯦꯠ ꯑꯅ ꯑꯃꯖꯨ ꯁꯤ ꯃꯊꯪꯗ ꯂꯣꯏꯔꯛ
ꯂꯩꯌꯦ ꯎꯝ ꯃꯥꯁꯇꯔꯒꯨꯝꯕꯅꯤ ꯕꯤ ꯑꯦꯗꯀꯤ ꯑꯣꯖꯥ ꯑꯣꯏꯒꯦ ꯍꯥꯏꯗꯤ ꯑꯦꯝ ꯃꯦꯗ ꯂꯣꯏ ꯕꯝ ꯆꯪꯉꯦꯕ ꯕꯤ ꯑꯦꯗ ꯈꯛ ꯂꯣꯏꯕꯗꯨꯅ ꯕꯦꯠ ꯇꯥꯛꯄꯗꯤ ꯌꯥꯠ ꯗꯕꯒꯤ
ꯑꯥ ꯑꯥ
ꯑꯗꯨꯃ ꯆꯪꯉꯤ
ꯑꯣ ꯑꯗꯨꯃꯥꯏꯅ ꯍꯥꯏꯌꯦꯕ ꯑꯗꯨꯒ ꯑꯩꯅ ꯑꯦꯝ ꯃꯦꯠꯇꯣ ꯇꯧꯅꯤꯡꯉꯦ ꯍꯥꯏꯇꯥꯔꯒꯗꯤ ꯃꯈꯥ ꯇꯥꯅ ꯑꯠ ꯗꯨꯒꯤ ꯑꯃꯨꯛ ꯇꯧꯁꯤꯅꯦ ꯇꯧ ꯇꯧꯅꯤꯡꯉꯒꯗꯤ ꯃꯈꯥ ꯇꯥꯕ ꯌꯥꯏꯁꯤꯅꯦꯕ ꯑꯗ ꯃꯣꯏꯒꯤꯖꯦ ꯕꯤ ꯑꯦꯗ ꯇꯧꯕꯝꯗꯨꯗ ꯑꯗꯨꯝ ꯑꯦꯝ ꯑꯦꯗ ꯇꯝꯕꯣꯝ ꯖꯨ ꯗꯨꯝ ꯌꯥꯎꯖꯥꯔꯥ ꯃꯣꯏꯒꯤ ꯗꯨꯗꯤ ꯗꯨꯗꯤ ꯈꯪꯗꯅꯤ
ꯗꯕ ꯃꯥꯜꯂꯦ ꯗꯤ ꯑꯦꯝ ꯀꯣꯂꯦꯖ ꯌꯥꯎꯋꯤ ꯑꯥꯔ ꯀꯦ ꯁꯅꯥꯇꯣꯝꯕꯤ ꯌꯥꯎꯋꯤ ꯑꯦꯝ ꯃꯦꯠ ꯀꯤ ꯋꯥꯔꯤꯕꯨꯕ
ꯑꯥ
ꯑꯗꯨꯃꯥꯏꯟꯗꯤ ꯂꯩꯕꯅꯦ
ꯑꯗꯨꯅꯦꯅꯥꯎꯄꯤꯗꯨꯗꯤ ꯕꯦꯠꯇꯪ ꯇꯧꯔꯒ ꯂꯣꯏꯁꯤꯟꯗꯣꯔꯕ ꯅꯠꯇ꯭ꯔꯒ ꯑꯇꯣꯞꯄ ꯃꯥ ꯑꯇꯣꯞꯄ ꯑꯣꯖꯥ ꯄꯨꯕ꯭ꯔꯣ
ꯄꯨꯗꯦꯗ ꯀꯥꯏ ꯃꯣꯏꯗꯤ ꯅꯨꯡꯇꯤ ꯀꯥꯗ ꯌꯥꯗꯝꯅꯤꯅ ꯄꯨꯕ ꯌꯥꯗꯦ ꯃꯤ ꯑꯩ ꯍꯥꯏꯖꯤꯟ ꯆꯦ ꯅꯪ ꯈꯪꯉꯛꯀꯅꯤ ꯅꯨꯡꯇꯤꯒꯤ ꯀꯥꯗ ꯌꯥꯗꯕꯅꯦꯕ ꯃꯣꯏꯗꯤ ꯂꯧꯋꯦ ꯂꯧꯋꯦ ꯖꯥꯝꯗꯅꯦ ꯐꯣꯝꯐꯤꯂꯞ ꯇꯧꯕꯗ ꯃꯌꯥꯝꯒꯤ ꯂꯨꯄꯥ ꯂꯤꯁꯤꯡ ꯑꯅꯤ ꯆꯪꯕꯗꯣ ꯑꯅꯤ ꯑꯍꯨꯝ ꯆꯪꯕꯗꯣ ꯃꯥꯏꯗꯤ ꯇꯔꯨꯛ ꯇꯔꯦꯠ ꯆꯪꯉꯛꯀꯗꯣꯏꯅꯦꯕ ꯄꯩꯁꯥꯗꯣ ꯑꯦꯇꯦꯟꯗꯦꯟꯁ ꯁꯨꯗ꯭ꯔꯗꯤ ꯄꯩꯁꯥ ꯂꯧꯕꯅꯦꯕ
ꯏꯁꯁꯦ ꯇꯝꯅꯤꯍꯦ
ꯕꯨꯖꯨ ꯃꯣꯏꯗꯤ ꯕꯥꯏꯌꯣꯃꯦꯇ꯭ꯔꯤꯛ ꯑꯣꯏꯕꯅꯤꯅ ꯍꯟꯇꯣꯛ ꯍꯟꯖꯤꯟꯗꯣ
ꯑꯣ ꯑꯣ ꯑꯣ ꯑꯣ ꯃꯥ ꯕꯥꯢꯌꯣꯃꯦꯠ ꯇꯤꯛꯀ ꯇꯧꯏꯕꯣꯏꯔꯦ
ꯎꯝ ꯅꯝꯗ ꯁꯨꯇꯤ ꯍꯨꯔꯥꯟꯒꯦꯖꯨ ꯄ꯭ꯔꯤꯟꯁꯤꯄꯥꯟ ꯗꯨꯝ ꯁꯪꯉ ꯂꯩ ꯍꯥꯏꯌꯦꯕ ꯐꯖꯅꯗꯤ ꯑꯗꯨꯒ ꯃꯤꯅ ꯑꯗꯨꯝ ꯀꯔꯝꯕ ꯀꯣꯂꯦꯖꯇ ꯇꯧꯔꯛꯏ ꯍꯥꯏꯕꯗꯣ ꯑꯗꯨꯝ ꯈꯪꯉꯦ ꯍꯥꯏꯕꯅꯤ ꯏꯇꯥꯒꯤꯗꯤ ꯐꯖꯅ ꯆꯦꯛꯁꯤꯟꯅ ꯇꯧꯕꯅꯤꯅꯅꯦ
ꯑꯥ
ꯑꯗꯨꯝ ꯃꯤꯅ ꯑꯗꯨꯝ ꯇꯥꯞ ꯇꯥꯞ ꯂꯧꯅꯤꯡꯉꯦ ꯍꯥꯏꯕꯅꯦꯕ ꯑꯗꯨꯝ ꯑꯀꯣꯝꯕ ꯂꯩꯗꯅꯀꯣ ꯀ꯭ꯂꯥꯁ ꯀꯌꯥ ꯌꯥꯎꯁꯨ ꯌꯥꯎꯗ꯭ꯔꯁꯨ ꯌꯥꯕ ꯑꯗꯨꯒꯨꯝꯕ ꯃꯤ ꯂꯣꯏ ꯈꯪꯉꯤ ꯉꯥꯛꯇꯅꯤꯅ꯫ ꯇꯝꯅꯔꯕ ꯑꯗꯨꯗꯒꯤ ꯊꯣꯛꯂꯛꯄ ꯉꯥꯛꯇ ꯑꯣꯏꯅꯔꯛꯄꯅꯤꯅ ꯑꯗꯨꯅ ꯌꯥꯗꯦ ꯍꯥꯏꯕꯅꯦꯕ ꯄꯣꯖꯤꯁꯟ ꯑꯥ ꯄꯣꯖꯤꯁꯟꯒꯁꯦ ꯃꯣꯏꯅ ꯑꯗꯨꯝ ꯂꯧꯋꯦ ꯍꯥꯏꯌꯦꯕ ꯃꯣꯏ ꯏꯇꯥꯒꯤ꯫ ꯍꯣꯏ ꯍꯣꯏ ꯍꯣꯏ ꯁ꯭ꯀꯨꯜꯗꯤ ꯀꯌꯥꯗꯤ ꯏꯐꯥ ꯐꯖꯥꯗ꯭ꯔꯒ ꯀꯣ꯫
ꯑꯥ ꯏꯕꯣ ꯇꯣꯝꯕꯤꯒꯗꯤ ꯕꯤꯜꯗꯤꯡ ꯑꯣꯏꯌꯦ꯫
ꯃꯥꯅꯦ ꯏꯕꯨ ꯇꯣꯝꯕꯤꯗꯤ
ꯑꯦ ꯏꯕꯣꯇꯣꯝꯕꯤ ꯑꯩ ꯆꯪꯉꯨꯔꯕꯅꯤ ꯑꯗꯨꯗ ꯇꯧꯁꯤꯔꯅ ꯂꯝꯗꯣ ꯂꯥꯞꯃꯟꯕꯒꯤ ꯑꯩꯅ ꯇꯟꯗꯅ ꯀꯩꯅꯣ ꯇꯧꯕꯩ ꯋꯥꯅꯤ ꯑꯣ
ꯃꯥꯅꯦ ꯆꯠꯊꯣꯛ ꯆꯠꯁꯤꯟ ꯈꯨꯗꯣꯡ ꯆꯥꯕꯁꯨ ꯗꯔꯀꯥꯔ ꯑꯣꯏꯗꯅ ꯑꯗꯨꯅꯗꯤ ꯐꯔꯦꯗ ꯌꯥꯔꯦ ꯈꯜꯂꯨꯔꯅꯨ ꯀꯔꯤꯝ ꯈꯜꯂꯨꯔꯅꯣ
ꯈꯪꯗꯤ ꯌꯦꯡꯉꯒꯦ ꯑꯗꯨ ꯇꯧꯔꯤꯅꯦ ꯑꯗꯨ ꯌꯦꯡꯉꯒ ꯋꯥꯔꯁꯨ ꯋꯥꯅ ꯆꯍꯤ ꯑꯅꯤꯗꯤ ꯑꯣꯏꯗꯣꯏꯅꯦ ꯃꯣꯏ ꯇꯨ ꯊꯥꯎꯖꯟ ꯁꯤꯛꯁꯇꯒꯤ ꯍꯧꯔꯒ ꯇꯨ ꯊꯥꯎꯖꯟ ꯁꯚꯦꯟ ꯑꯥ ꯁꯚꯦꯟꯗ ꯆꯍꯤ ꯑꯃꯅꯤꯀꯣ ꯑꯁ ꯑꯥꯏꯠꯇꯅꯤꯅꯦ ꯂꯣꯏꯗꯣꯏꯁꯦ꯫
ꯇꯨ ꯊꯥꯎꯖꯟ ꯇꯋꯦꯟꯇꯤ ꯑꯥꯏꯠꯇ ꯂꯣꯏꯗꯣꯏꯕ꯫
ꯇꯋꯦꯟꯇꯤ ꯑꯥꯏꯠꯀꯤ ꯁꯨꯝ ꯀꯥꯟꯗ ꯂꯣꯏ ꯇꯥꯝꯃꯤꯅꯦ ꯍꯥꯏ ꯃꯣꯏꯁꯦ ꯆꯍꯤ ꯈꯨꯗꯤꯡꯒꯤ ꯁꯦꯃꯤꯁꯇꯔꯥ꯫ ꯁꯦꯃꯤꯁꯇꯔ ꯆꯍꯤ ꯑꯃ ꯂꯩꯔꯒ ꯑ ꯍꯟꯗꯛ ꯇꯨ ꯊꯥꯎꯖꯟ ꯇ꯭ꯋꯦꯟꯇꯤ ꯁꯤꯛꯁ ꯍꯥꯏꯔꯁꯦꯕ ꯇꯋꯦꯟꯇꯤ ꯁꯚꯦꯟꯗꯗꯤ꯫ ꯁꯦꯁꯟ ꯑꯃ ꯍꯧꯔꯣꯏꯗ꯭ꯔꯣ
ꯇ꯭ꯋꯦꯟꯇꯤ ꯇ꯭ꯋꯦꯟꯇꯤ ꯁꯚꯦꯟ ꯑꯣ ꯁꯦꯃꯤꯁꯇꯔ ꯃꯔꯤ ꯂꯩꯗꯣꯏꯅꯤꯗꯅ ꯆꯍꯤ ꯑꯅꯤꯗꯨꯗ ꯍꯧꯖꯤꯛ ꯐꯥꯔ ꯁꯦꯃꯤꯁꯇꯔ ꯁꯦ ꯍꯧꯖꯤꯛ ꯇꯝꯕꯗꯨꯅ ꯗꯤꯁꯦꯝꯕꯔꯕꯨ ꯑꯣꯏꯔꯅꯤ ꯑꯗꯩ ꯖꯅꯋꯥꯔꯤꯗꯩ ꯇꯝꯕꯗꯨꯅ꯫ ꯖꯨꯟ ꯑꯗꯨꯗꯥꯏꯐꯧ ꯑꯃꯨꯛ ꯑꯣꯏꯔꯒ ꯒ ꯂꯩꯗꯅ꯫
ꯑꯗꯨ ꯑꯗꯨꯒꯤ ꯃꯇꯝꯗꯨꯗꯅꯦ ꯑꯦꯠꯃꯤꯁꯟꯒꯤ
ꯑꯦꯠꯃꯤꯁꯟꯁꯤꯗ ꯃꯊꯪꯒꯤ ꯁꯨꯡꯍꯩꯀꯥꯟꯗ ꯃꯊꯪꯒꯤ ꯊꯥꯔꯠ ꯀꯥꯔꯝꯗꯥꯏꯗꯣ ꯁꯦꯀꯦꯟ ꯁꯦꯃꯤꯁꯇꯔꯗ ꯗꯤ ꯑꯦꯗꯃꯤꯁꯟꯗꯤ ꯇꯧꯔꯔꯣꯏꯕ ꯄꯩꯁꯥ ꯊꯤꯔꯔꯣꯏꯕꯀꯣ ꯑꯗꯨꯝ ꯐ ꯆ ꯊꯤꯈꯤꯕꯗꯨꯅ ꯆꯍꯤ ꯑꯃꯒꯤ ꯑꯣꯏꯗꯣꯏꯅꯦꯕ ꯐꯥꯁ ꯀꯁ ꯐꯥꯁ ꯍꯦ ꯃꯤꯁꯇꯔꯒꯁ ꯦ ꯎꯠꯇꯔꯒ ꯑꯗꯒꯤ ꯊꯥꯔꯠ ꯁꯦꯃꯤꯁꯇꯔꯗ ꯊꯔꯤ ꯊꯤꯗꯣꯏꯁꯤꯅ ꯊꯥꯔꯠ ꯁꯦꯃꯤꯁꯇꯔꯗꯨꯒ ꯐꯣꯔꯠ ꯁꯦꯃꯤꯁꯇꯔꯗꯨꯒ ꯑꯣꯏꯗꯣꯏꯕ
ꯑꯣ ꯑ ꯑꯠ ꯑꯗꯨꯃꯥꯏꯅ ꯇꯧꯕ꯭ꯔꯥ ꯑꯣ ꯑꯣ ꯀꯩꯅꯣ ꯅꯨꯕꯤ ꯇꯞꯇꯦ ꯇꯥꯕ꯭ꯔꯥ ꯑꯩ ꯏꯃꯥꯟꯅꯕꯤ ꯑꯃ ꯀꯟꯅꯣ ꯀꯣꯜ ꯇꯧꯁꯜꯂꯦ ꯀꯣꯜ ꯄꯥꯏ ꯍꯒꯦ ꯀꯣ ꯑꯩ ꯑꯃꯨꯛ ꯇꯧꯔꯛꯀꯦ ꯑꯃꯨꯛ ꯑꯃꯨꯛ ꯇꯧꯔꯛꯀꯦ ꯎꯝ ꯎꯝ